ꯍꯥꯏꯣ
ꯍꯜꯂꯣ ꯇꯥꯏꯌꯦ ꯇꯥꯏꯌꯦ ꯀꯩꯗꯧꯕꯤꯔꯤꯒꯦ
ꯑꯣ ꯑꯩꯁꯦ ꯑꯩꯈꯣꯏ ꯒꯥꯔꯤ ꯏꯟꯁꯤꯟꯒꯦꯅ ꯇꯧꯔꯝꯕꯅꯦ ꯅꯪꯗꯤ ꯀꯩꯗꯧꯔꯤꯅꯣ
ꯐꯇꯣꯒ ꯑꯗꯨꯝ ꯂꯩꯔꯝꯕꯅꯦ
ꯑꯣ ꯑꯩꯈꯣꯏ ꯑꯉꯥꯡꯁꯨ ꯀꯟꯅ ꯀꯞꯇꯅ ꯍꯧꯖꯤꯛꯁꯦ ꯂꯩꯔꯝꯕꯅꯦꯕ ꯑꯗꯣ ꯍꯧꯖꯤꯛꯅ ꯈꯤꯇꯪ ꯐꯕꯗꯩꯗꯤ ꯒꯥꯔꯤꯁꯦ ꯑꯝꯇꯠ ꯏꯟꯖꯤꯟ ꯊꯣꯛꯈ꯭ꯔꯁꯤ ꯅꯠꯇ꯭ꯔꯗꯤ ꯊꯦꯡꯉꯗꯤ ꯅꯨꯡꯉꯥꯏꯇꯦꯅꯅꯦ ꯏꯟꯁꯤꯟ ꯀꯅ ꯇꯧꯔꯤ ꯀꯩ ꯏꯟꯁꯥꯡ ꯆꯥꯔꯕꯅꯣ
ꯚꯦꯂꯦꯟꯗ꯭ꯔꯤ ꯃꯦꯜꯂꯦ ꯌꯦꯟ ꯊꯣꯡꯕꯅꯦ ꯑꯗꯨꯒ ꯈꯥꯃꯌꯥ ꯇꯥꯕꯒ ꯆꯥꯔꯦ
ꯑꯣꯣꯏ ꯏꯁꯥꯎꯅꯤ ꯍꯦꯛꯒ ꯑꯗꯨꯗꯤ ꯀꯌꯥꯝ ꯆꯥꯥꯁꯜꯂꯕꯅꯣ ꯆꯥꯒꯗꯝ ꯆꯥꯒꯗꯗꯝ
ꯆꯥꯡꯗ ꯍꯥꯎꯗꯦ ꯏꯆ ꯂꯩꯖ
ꯑ ꯅꯣꯏ
ꯃꯥꯅꯦ ꯑ ꯑꯩꯗꯤ ꯅꯣꯏꯗꯕ ꯌꯥꯗꯕ ꯑꯗ ꯑꯩꯗꯤ ꯀꯪꯗꯕ ꯐꯗꯕꯅꯤ ꯅꯪꯅ ꯈꯔ ꯌꯥꯝ ꯇꯥꯁꯤꯟꯕꯅꯦꯀꯣ
ꯑꯩꯗꯤ ꯑꯩꯗꯤ ꯅꯣꯏ ꯑꯣꯏꯗꯕ ꯌꯥꯗꯅ ꯍꯧꯖꯤꯛ ꯑꯩ ꯀꯦꯖꯤ ꯑꯍꯨꯝ ꯃꯔꯤ ꯍꯦꯟꯒꯠꯇꯕ ꯌꯥꯗꯕꯅꯦ ꯌꯨꯝꯗ ꯂꯩꯕꯗ ꯈꯔ ꯊꯥꯛꯂꯛꯀꯦ ꯇꯧꯕꯅꯦ ꯑꯥꯎ ꯃꯉꯥ ꯍꯦꯟꯒꯠꯟꯅꯤꯡꯕꯅꯦ ꯑꯁꯦꯡꯕꯗꯤ ꯑꯗꯨꯒ ꯉꯥꯗꯣ ꯉꯝ ꯇꯧ ꯃꯥꯟꯗꯕ ꯑꯗꯨꯁꯨ ꯑꯩꯗꯤ ꯐꯣꯔꯇꯤ ꯋꯥꯟ
ꯑꯁ ꯌꯥꯏ ꯌꯥꯏ ꯅꯪ ꯃꯉꯥꯗꯪ ꯅꯪ ꯃꯉꯥ ꯑꯗꯩ ꯇꯔꯥꯐꯥꯎ ꯍꯦꯟꯒꯠꯄ ꯌꯥꯏꯀꯣ
ꯔꯔꯥꯁꯤꯗꯤ ꯑꯩ ꯄꯨꯟꯁꯤꯗ ꯇꯥꯖꯗ꯭ꯔꯤꯅ ꯑꯩꯒꯤ ꯄꯨꯟꯁꯤꯗꯅꯦ ꯋꯦꯠ ꯈ꯭ꯋꯥꯏꯗꯒꯤꯅꯦ ꯌꯥꯝꯕꯅꯦ ꯐꯣꯔꯇꯤ ꯑꯩꯠ
ꯍꯥꯏꯗꯤ ꯅꯪꯗꯤ ꯋꯥꯡꯉꯤꯗꯅ ꯑꯩꯉꯣꯟꯗꯗ ꯅꯪꯅ ꯋꯥꯡꯕ ꯍꯦꯜꯂꯤꯨꯗꯅ ꯑꯗ ꯅ ꯑꯗꯨꯝ ꯍꯦꯜꯂ ꯍꯦ ꯇꯅ ꯈꯣꯣꯏꯗꯤꯕ ꯑꯃꯨ ꯍꯦꯜꯒꯅꯣ
ꯑꯣ
ꯅꯪ ꯋꯥꯡꯉꯤ ꯀꯩꯅꯣ ꯅꯪ ꯄꯥꯕꯗꯨꯗ ꯈꯔ ꯃꯗ ꯋꯥ ꯑꯩꯉꯣꯟꯗꯩꯁꯨ ꯅꯪ ꯈꯔ ꯍꯦꯟꯕꯅꯦ ꯋꯥꯡꯕ ꯑꯗꯨꯅ ꯅꯪ ꯑꯗꯨꯝ ꯐꯤꯐꯇꯤ ꯃꯊꯛ ꯐꯤꯐꯇꯤ ꯋꯥꯟ ꯐꯧ ꯑꯗꯨꯋꯥꯏꯗ ꯂꯩ ꯌꯥꯏꯑꯕ ꯅꯪ ꯑꯗꯨ ꯁꯛꯁꯨ ꯐꯖꯕ ꯂꯣꯏꯔꯅꯤ ꯎꯔꯤꯡꯒ ꯂꯣꯏ ꯐꯈꯤꯕ꯭ꯔꯣ ꯈꯪꯕꯇꯦ
ꯐꯗꯧꯅꯦ ꯑꯗꯨ ꯅꯣꯏꯨ ꯌꯥꯗꯕꯁꯤꯅꯦ ꯂꯨꯔꯤꯁꯦ
ꯑꯩꯈꯣꯏꯅ ꯀꯪꯕ ꯌꯥꯗꯕꯁꯤ ꯂꯨꯔꯤꯁꯦ
ꯑꯗꯨ ꯀꯩꯁꯨ ꯑꯗꯨ ꯅꯪ ꯀꯩꯁꯨ ꯅꯣꯏꯕ ꯀꯧꯗꯦ ꯍꯥꯏꯕ ꯑꯩꯅ ꯍꯥꯏꯗꯤ ꯁꯦꯡꯕꯒꯤ ꯍꯣꯏꯕ ꯅꯠꯇꯦꯕ ꯅꯗꯣ ꯁꯥ ꯃꯧ ꯍꯝ ꯈꯨꯗꯤꯡꯃꯛ ꯂꯣꯏꯕꯅꯤ ꯍꯥꯏꯕꯗꯤ ꯑꯩꯅ ꯈ ꯌꯥꯌꯥꯔꯣꯏ
ꯍꯣꯏ ꯃ ꯑꯃ ꯍꯩ ꯌꯥꯝ ꯀ ꯍꯥꯏ ꯈꯥꯟꯅꯕꯕꯨꯗꯤ ꯅꯠꯇꯦ ꯑꯗꯨꯑꯣꯏꯁꯨ ꯑꯩ ꯈꯔ ꯇꯥꯍꯟꯅꯤꯡꯉꯤ
ꯍꯣꯏ ꯍꯣꯏ ꯅꯪ ꯇꯍꯟꯅꯤꯡꯉꯣ ꯈꯤꯇꯪ ꯇꯥꯍꯜꯂꯁꯤ ꯁꯨ ꯌꯥꯕꯨꯗꯤ ꯌꯥꯅꯤ ꯑꯗꯨꯑꯣꯏꯁꯨ ꯍꯦꯛꯇ ꯃꯤ ꯑꯅꯣꯏꯕꯤ ꯂꯩꯗꯅ ꯃꯤ ꯑꯅꯣꯏꯕꯤ ꯑꯗꯨꯗꯤ ꯅꯠꯇ ꯠꯇꯦꯕ ꯑꯗꯨ ꯈꯤꯇꯪ ꯇꯥꯍꯜꯂꯁꯨ ꯌꯥꯏ
ꯍꯩꯤꯁꯦ ꯇꯥꯔꯗ ꯆꯥꯛꯁꯦ ꯈꯔ ꯌꯥꯝ ꯆꯅꯅꯤꯡꯕ ꯄꯦꯁꯤꯟꯗ ꯑꯃꯨꯛ ꯂꯥꯛꯦ
ꯑꯗꯨꯗꯤ ꯌꯥꯗꯦ ꯇꯥꯍꯟꯕ ꯌꯥꯏ ꯍꯥꯏꯕꯅꯤ ꯍꯦꯟꯒꯠꯍꯟꯕꯗꯤ ꯌꯥꯗꯦ
ꯋꯦꯠꯁꯦ ꯁꯚꯦꯟꯇꯤꯒ ꯂꯩꯔꯗꯤ ꯑꯁ ꯐꯤꯕꯝ ꯊꯤꯛꯑꯦꯅꯦ ꯍꯥꯏꯕ
ꯍꯣꯏ ꯑꯁ ꯈꯪꯗꯦꯗ ꯑꯗꯣ ꯑꯩꯗꯤꯅꯦ ꯍꯛꯆꯥꯡ ꯐꯕꯤ ꯐꯤꯠ ꯑꯣꯏꯕꯤꯁꯦ ꯑꯣꯏꯅꯤꯡꯉꯦꯕ
ꯑ
ꯍꯛꯆꯥꯡ ꯐꯅ ꯄꯤꯠ ꯑꯣꯏꯅ ꯂꯩꯕꯤꯁꯦ ꯑꯁ ꯑꯩꯈꯣꯏꯒꯤꯅꯦ ꯀꯩꯅꯣ ꯇꯧꯗ ꯍꯥꯏꯕ ꯑꯩꯗꯤ ꯑꯩꯈꯣꯏꯒꯤ ꯑꯩꯅ ꯅꯍꯥꯟ ꯑꯩꯈꯣꯏꯒꯤ ꯗꯤꯄꯥꯔꯠꯃꯦꯟꯒꯤ ꯀꯣꯏꯕ ꯆꯠꯄꯒꯤ ꯃꯑꯣꯡ ꯑꯃ ꯇꯧꯅꯤ ꯁꯦꯅꯤꯌꯥꯔꯈꯩꯒ ꯑꯗꯨꯝ ꯂꯥꯏꯕꯦꯔꯤꯁꯨ ꯀ ꯇꯧꯅꯤꯒ ꯍꯥꯏꯕꯗꯣ
ꯑꯦ
ꯍꯌꯦꯡꯅꯦꯕ ꯈꯪꯕ꯭ꯔ ꯑꯗꯨꯅ ꯑꯩꯁꯦ ꯉꯁꯤꯁꯦ ꯂꯥꯛꯑꯒ ꯇꯧꯒꯦꯅ ꯇꯧꯔꯝꯕꯅꯦꯕ ꯍꯌꯦꯡꯗꯤ ꯉꯟꯅꯁꯇꯣꯏꯅꯤꯅ ꯂꯥꯛꯄꯗꯣ ꯐꯔꯛ ꯇꯥꯔꯦ ꯑꯗꯨꯅ ꯉꯁꯤꯗꯣ ꯂꯥꯛꯑꯒ ꯀ ꯍꯌꯦꯡ ꯆꯠꯅꯕꯅ ꯈꯟꯕꯅꯦ ꯑꯗꯨꯗꯨꯒꯅꯦ ꯑꯩꯈꯣꯏꯒꯤ ꯑꯉꯥꯡꯗꯣ ꯅ ꯗ ꯀꯥꯕꯨꯗꯤ ꯀꯞꯄꯦ
ꯍꯂꯣ ꯂꯣ ꯂꯣꯂꯣ
ꯗꯗꯨꯁꯨ ꯀꯩ
ꯃꯥꯏꯅꯦ ꯋꯥꯥꯛꯁꯟ ꯅꯨꯅꯨꯡꯉꯇ ꯅꯪ ꯍꯜꯂꯣ ꯇꯥꯕ꯭ꯔꯣ ꯇꯥꯔꯕ꯭ꯔꯣ
ꯕꯣꯛꯇꯣ ꯅꯥꯕꯒꯤ ꯐꯔꯛ ꯇꯥꯔꯅꯤ ꯍꯥꯏꯔꯕ ꯂꯥꯛꯄꯗꯣ ꯑꯗꯣ ꯑꯩ ꯈꯛꯇ ꯑꯃꯨꯛ ꯉꯥꯏꯔꯒ ꯀꯗꯤ ꯑꯩꯁꯨ ꯍꯌꯦꯡ ꯎ ꯑꯃꯨꯛ ꯏꯊꯟꯗ ꯍꯟꯕꯗꯨꯗꯤ ꯊꯦꯡꯉꯀꯥꯟꯗ ꯍꯟꯕꯗꯨꯗꯤ ꯑꯃꯨꯛ ꯀꯤꯖꯔꯦꯗꯅ ꯍꯥꯏꯗꯤ ꯅꯨꯡꯉꯥꯏꯇꯦꯗꯅ ꯁꯨꯝ ꯂꯥꯏꯟꯁꯨ ꯒꯥꯔꯤꯁꯨ ꯍꯥꯏꯗꯤ ꯍ ꯕꯁꯁꯨ ꯀꯩꯁꯨ ꯆꯦꯜꯂꯔꯣꯏ ꯑꯗꯨꯀꯥꯟꯗꯗꯤ ꯑꯗꯨꯗꯨꯅ ꯑꯩꯁꯨ ꯆꯥꯔꯛꯄꯗꯣ ꯐꯥꯔꯛꯇꯣ ꯇꯥꯔꯅꯤꯅꯅꯦ ꯆꯠꯂꯔꯣꯏ ꯑꯗꯨ ꯅꯨꯡꯕꯨꯗꯤ ꯅꯨꯡꯉꯥꯏꯇꯦ ꯑꯗꯨ ꯍꯣꯏꯗꯥꯅ ꯈꯟꯗꯤꯦ ꯈꯟꯗꯣꯛꯑꯦ ꯄꯦꯟꯊꯣꯛꯑꯒ ꯂꯩꯔꯦ
ꯃꯣꯏ ꯄꯦꯟꯊꯣꯛꯄ ꯇꯝꯃꯦ ꯅꯪꯅ
ꯎꯝ ꯄꯦꯟꯊꯣꯛꯄ ꯇꯝꯃꯦ ꯄꯦꯟꯊꯣꯛꯄꯁꯦ ꯌꯥꯝ ꯍꯩꯒꯠꯂꯛꯏ ꯍꯧꯖꯤꯛꯀꯥꯟꯁꯦ ꯄꯦꯟꯊꯣꯛꯄꯁꯦ ꯍꯩꯃꯜꯂꯛꯄꯩꯔꯥ ꯀꯩꯅꯣꯁꯨ ꯈꯪꯗꯦ ꯑꯗꯨꯝ ꯄꯦꯟꯊꯣꯛꯅꯕ ꯊꯕꯛ ꯑꯃ ꯑꯗꯨꯝ ꯂꯥꯛꯁꯜꯂꯛꯄ ꯄꯦꯟꯊꯣꯛꯑꯣ ꯄꯦꯟꯊꯣꯛꯑꯣ ꯀꯃꯥꯏꯅ ꯇꯧꯕꯅꯣ ꯈꯪꯗꯦ ꯑꯗꯨꯗꯨꯅ ꯇꯧꯋꯦ
ꯆꯥꯎꯔꯛꯄ ꯍꯥꯏꯁꯦ ꯄꯦꯟꯊꯣꯛꯄ ꯇꯝꯕꯒ ꯆꯞ ꯃꯥꯟꯅꯩ ꯑꯁꯦꯡꯕꯒꯤ ꯍꯥꯏꯗꯤ ꯀꯠꯊꯣꯛꯄ ꯄꯦꯟꯊꯣꯛ ꯅꯨꯄꯥꯒꯤ ꯁꯔꯨꯛ ꯉꯥꯛꯇ ꯑꯌꯥꯝꯕ ꯑꯣꯏꯔꯛꯑꯦꯕ
ꯍꯣꯏ
ꯑꯗꯨꯝ ꯍꯥꯏꯗꯤ ꯑꯩꯈꯣꯏꯅ ꯀꯌꯥꯗꯝ ꯍꯥꯏꯗꯤ ꯑꯗꯨꯝ ꯈꯪꯉꯛꯄꯗ ꯍꯥꯏꯗꯤ ꯑꯁ ꯀꯩꯗꯧꯗꯔꯅꯨꯒꯦꯒ ꯍꯥꯏꯔꯒ ꯑꯗꯨꯝ ꯄꯦꯟꯊꯣꯛꯄ ꯍꯥꯏꯗꯤ ꯏꯁꯥꯒꯤ ꯏꯁꯥꯒꯤ ꯂꯩꯐꯝ ꯊꯣꯛꯄ ꯂꯩꯔꯒ ꯑꯗꯨꯝ ꯑꯗꯨꯒꯤ ꯐꯤꯕꯝꯗ ꯗꯣ ꯑꯗꯨꯃꯥꯏꯅ ꯑꯣꯏ ꯑꯣꯏꯗ꯭ꯔꯣ ꯆꯥꯎꯔꯛꯄꯁꯦ
ꯑꯣꯏ ꯑꯣꯏ ꯊꯥꯏꯅ ꯑꯉꯥꯡ ꯑꯣꯏꯔꯤꯀꯥꯟꯗꯗꯤ ꯁꯤꯒꯨꯝꯕꯁꯨ ꯂꯩꯇꯦ ꯑꯗꯩꯗꯤ ꯁꯨꯃꯥꯏꯅ ꯇꯧꯔꯒ ꯐꯩ ꯐꯠꯇꯦ ꯑꯗꯨ ꯑꯗꯥꯁꯨ ꯈꯪꯁꯨ ꯈꯪꯗꯦ ꯑꯗꯩꯗꯤ ꯑ ꯈꯪꯗꯦ ꯑꯗꯨꯝ ꯏꯐꯪꯗ ꯐꯪꯉꯒꯁꯨ ꯂꯥꯛꯄꯩꯔꯥ ꯀꯩꯅꯣ ꯈꯪꯗꯦ ꯑꯃ ꯈꯔ ꯀꯞꯄ ꯇꯣꯗꯨꯝ ꯒꯌꯥꯟ ꯇꯥꯗꯦ ꯈꯪꯗꯦ ꯒꯌꯥꯟ ꯇꯥꯗꯦꯢ ꯍꯧꯖꯤꯛꯇꯤ ꯃꯌꯥꯝ ꯑꯃ ꯇꯧꯅꯤꯡꯕ ꯍꯌꯦꯡꯋꯥꯏ ꯆꯥꯎꯔꯒ ꯑꯩꯅ ꯇꯧꯒꯅꯤ ꯍꯥꯏꯕ ꯃꯌꯥꯝ ꯑꯃ ꯀꯩꯁꯨ ꯍꯥꯏꯗꯤ ꯅꯨꯡꯉꯥꯏꯗꯧꯕ ꯃꯌꯥꯝ ꯑꯃ ꯀꯩꯁꯨ ꯅꯨꯡꯉꯥꯏꯇ꯭ꯔꯤꯅꯦꯕ ꯅꯍꯥꯟꯋꯥꯏ ꯑꯣꯏꯅ ꯍꯦꯟꯅ ꯅꯨꯡꯉꯥꯏꯕ ꯃꯌꯥꯝ ꯂꯩꯅꯦꯕ ꯑꯗꯣꯏꯁꯨ ꯃꯣꯏꯗꯅ ꯄꯦꯟꯊꯣꯛꯑꯒ ꯑꯗꯨꯝ ꯂꯣꯏꯅ ꯍꯧꯈꯤꯕꯒꯤ ꯃꯑꯣꯡ ꯑꯃ ꯇꯧꯋꯦ ꯍꯥꯏꯕ
ꯇꯧꯋꯤ ꯑꯗꯨꯅꯤꯅꯦ ꯑꯍꯟꯁꯤꯡꯒ ꯇꯧꯔꯤꯁꯤ ꯃꯃꯥ ꯃꯄꯥꯅꯒ ꯇꯧꯔꯤꯁꯤ ꯃꯣꯏꯅ ꯐꯅꯌꯥꯝ ꯆꯥꯅꯤꯡꯉꯁꯨ ꯃꯆꯥꯅ ꯆꯥꯅꯤꯡꯉꯦ ꯍꯥꯏꯕꯗ ꯄꯤꯖꯔꯤꯕꯅꯤ
ꯃꯥꯅꯦ ꯃꯥꯅꯦ ꯃꯣꯏꯅ ꯄꯤꯖꯔꯑꯒ ꯃꯣꯏꯅ ꯄꯦꯟꯖꯔꯤꯕ
ꯄꯦꯟꯖꯔꯤꯕꯅꯤ ꯑꯩꯈꯣꯏꯅ ꯆꯥꯖꯕ ꯑꯩꯈꯣꯏꯅꯒ ꯍꯔꯥꯎꯅꯒ ꯆꯠꯆꯕ ꯇꯧꯖꯗꯣ ꯑꯗꯨ ꯃꯣꯏ
ꯍꯣꯏ ꯑꯗꯣ ꯑꯩꯈꯣꯏꯁꯨ ꯍꯧꯖꯤꯛꯁꯨ ꯁꯨꯝ ꯏꯅꯥꯎꯄꯤꯒ ꯁꯨꯝ ꯂꯩꯕꯁꯦ ꯃꯣꯏꯅ ꯀꯩꯅꯣꯝꯃ ꯆꯥꯅꯤꯡꯉꯤ ꯀꯩꯅꯣꯝꯃ ꯊꯛꯅꯤꯡꯉꯤ ꯍꯥꯏꯕꯗ ꯄꯤꯖꯅꯤꯡꯕꯗꯣ ꯃꯌꯥꯝ ꯑꯃ ꯑꯩꯅ ꯆꯥꯕꯕꯨꯗꯤ ꯃꯥꯅ ꯍꯦꯟꯅ ꯄꯤꯖꯅꯤꯡꯕꯒꯤ ꯋꯥꯈꯜ ꯑꯃ ꯄꯣꯛ ꯄꯣꯛꯂꯛꯑꯦ ꯍꯥꯏꯕ ꯁꯨꯝ ꯆꯥꯎꯔꯛꯄꯒꯤ ꯑꯣꯏꯗꯣꯏꯅꯦꯕ
ꯍꯅꯨꯁꯤꯜꯂꯛꯑꯦ ꯑꯗꯨꯅꯅꯦ
ꯈꯪꯗꯦꯗ ꯇꯩꯔꯤꯁꯦ ꯆꯍꯤꯁꯨ ꯁꯨꯝ ꯌꯥꯝꯁꯜꯂꯛꯑꯦ ꯍꯥꯏꯗꯤ ꯍꯟꯗꯛ ꯅꯣꯕꯦꯝꯕꯔꯁꯤꯗ ꯆꯍꯤꯁꯦ ꯇꯔꯦ ꯑꯗꯨꯅ ꯊꯥꯏꯅꯗꯤ ꯑꯉꯥꯡ ꯑꯣꯏꯔꯤꯀꯥꯟꯗꯗꯤ ꯃꯥ ꯆꯍꯤ ꯑꯗꯨ ꯁꯨꯔꯇ꯭ꯔꯁꯤ ꯃꯤ ꯇ꯭ꯋꯦꯟꯇꯤ ꯍꯦꯜꯂꯦꯒ ꯍꯥꯏꯕꯁꯤꯁꯨ ꯌꯥꯝ ꯌꯥꯃꯕꯣꯏ ꯈꯜꯂꯦꯗ ꯇꯣꯏꯗꯤ ꯊ꯭ꯔꯤ ꯃꯃꯥꯡꯗ ꯁꯨꯈꯤꯕꯗꯨꯐꯥꯎ ꯀꯩ ꯍꯥꯏꯅꯤ ꯌꯥꯝ ꯊꯥꯖꯗꯕꯗꯣ ꯏꯁꯥꯁꯤꯗ ꯃꯥꯟꯗ ꯑꯕꯗꯣ ꯑꯩꯗꯤ ꯍꯌꯦꯡꯋꯥꯏ ꯁꯤ ꯑꯗꯨꯈꯛ ꯁꯨꯔꯀꯥꯟꯗ ꯁꯨꯃꯥꯏꯅ ꯑꯣꯏꯒꯅꯤꯒꯥꯏ ꯈꯟꯈꯤꯕꯗꯣ ꯑꯣꯏꯗꯤ ꯑꯣꯏꯍꯧꯗ꯭ꯔꯦ ꯑꯗꯨ ꯆꯍꯤꯗꯤ ꯁꯨꯝ ꯍꯧꯖꯤꯟꯈ꯭ꯔꯦ ꯑꯗꯣ ꯅ ꯈꯪꯗꯦ ꯀꯃꯥꯏꯅ ꯇꯧꯕꯅꯣ
ꯒ꯭ꯌꯥꯟ ꯇꯥꯗꯦ ꯅꯠꯇ꯭ꯔꯥꯒ ꯆꯍꯤꯁꯤꯁꯨ ꯑꯗꯨꯝ ꯖꯔ ꯖꯔ ꯆꯠꯀꯦ ꯍꯥꯏꯕ ꯕꯔꯥ ꯑꯅꯤ ꯄꯨꯔꯥ
ꯑꯗꯨꯅꯦ ꯇ꯭ꯋꯦꯟꯇꯤꯒ ꯑꯗꯨꯝ ꯁꯨꯕ ꯃꯥꯜꯂꯦꯕ ꯏꯁꯥꯁꯦ ꯑꯩꯁꯦ ꯇ꯭ꯋꯦꯟꯇꯤꯗꯪ ꯁꯨꯔꯤꯕ ꯃꯤ ꯎ
ꯑꯗꯨꯅꯦ ꯆꯍꯤꯁꯤꯒ ꯑꯩꯈꯣꯏꯅ ꯂꯩꯁꯤꯒ ꯏꯆꯥꯟ ꯆꯥꯟꯅꯗꯕ ꯑꯃ ꯇꯧꯔꯛꯄꯗꯣ ꯈꯪꯕ꯭ꯔꯥ
ꯍꯣꯏ ꯆꯥꯟꯅꯗꯤꯦ
ꯑꯩꯈꯣꯏꯅꯗꯤ ꯄꯤꯛꯏꯉꯩꯗ ꯍꯥꯏꯗꯤ ꯆꯍꯤꯒꯁꯦ ꯇꯔꯥꯒ ꯐꯥꯎꯕꯗ ꯃꯣꯏꯅ ꯑꯩꯈꯣꯏꯅꯒ ꯆꯍꯤ ꯀꯨꯟ ꯃꯊꯛꯇ ꯂꯩꯕ ꯆꯍꯤ ꯀꯨꯟꯃꯔꯤ ꯃꯉꯥ ꯁꯨꯔꯦꯀ ꯍꯥꯏꯔꯛꯄ ꯃꯤꯁꯦ ꯑꯃ ꯌꯥꯝ ꯑꯍꯟ ꯑꯣꯏꯔꯕ ꯑꯇ ꯋꯥꯈꯜꯁꯤꯗ ꯊꯝ ꯍꯣꯏ ꯍꯧꯖꯤꯛꯄꯨꯗꯤ ꯑꯩꯈꯣꯏꯅ ꯑꯉꯥꯡꯁꯤꯡꯗ ꯍꯥꯏꯔꯨꯔꯒꯗꯤ ꯑꯉꯥꯡꯁꯤꯡꯅꯕꯨꯗꯤ ꯑꯩꯈꯣꯏꯁꯦ ꯑꯍꯟ ꯑꯣꯏꯔꯔꯕꯣꯏ ꯈꯜꯂꯛꯀꯅꯤꯕ ꯋꯥ ꯑꯗꯣ ꯑꯩꯈꯣꯏ ꯏꯊꯟ ꯈꯜꯂꯝꯗꯣꯏꯅꯦꯕ ꯑꯁ ꯃꯣꯏꯗꯤ ꯀꯩꯅꯣ ꯀꯥꯔꯕꯅꯤ ꯈꯣꯠꯂꯕꯅꯤ ꯆꯍꯤꯁꯤ ꯁꯤ ꯌꯧꯔꯛꯄꯅꯤ ꯀꯥꯏꯅ ꯈꯜꯂꯝꯒꯅꯦꯕ ꯑꯗꯣ ꯑꯩꯈꯣꯏ ꯏꯊꯟꯇꯗꯤ ꯑꯩꯈꯣꯏꯁꯦ ꯑꯩꯗꯤ ꯌꯥꯝꯅ ꯁꯨꯃꯥꯏꯅ ꯑꯍꯟ ꯑꯣꯏꯔꯦ ꯍꯥꯏꯕꯁꯦ ꯊꯥꯖꯗꯕꯗꯣ
ꯍꯣꯏ ꯑꯩꯁꯨ ꯊꯥꯖꯗꯦ ꯍꯥꯏꯕ ꯑꯗꯣ ꯍꯥꯏꯗꯤ ꯄꯛꯇꯕꯗꯣ ꯑꯃ ꯃꯥꯜꯂꯤ ꯊꯕꯗꯣ ꯑꯩꯈꯣꯏ ꯅꯍꯜꯋꯥꯣꯏ ꯁꯨꯝ ꯃꯣꯏꯅ ꯁꯨꯃꯥꯏꯅ ꯁꯨꯔꯦ ꯍꯥꯏ ꯀꯥꯟꯗ ꯁꯨꯃꯥꯏꯅ ꯈꯟꯈꯤꯕꯗꯣ ꯑꯗꯨꯃꯥꯏꯅ ꯑꯉꯥꯡꯈꯩꯅ ꯈꯜꯂꯝꯒꯅꯤ ꯍꯥꯏꯕꯁꯤꯐꯥꯎꯕ ꯄꯥꯛꯅ ꯊꯥꯖꯗꯦ ꯈꯪꯗꯦ ꯑꯗꯨꯝ ꯄꯪꯇꯧ ꯂꯕꯒꯤ ꯑꯗꯣ ꯅꯍꯥꯟꯋꯥꯏꯒꯤ ꯐꯤꯕꯝꯗꯣ ꯃꯥꯟꯗꯕꯗꯣ ꯍꯧꯖꯤꯛ ꯀꯣꯂꯦꯖ ꯀꯥꯕꯤ ꯃꯤ ꯎꯕꯁꯦ ꯃꯣꯏꯅ ꯑꯗꯨꯝ ꯍꯟꯕ ꯃꯥꯜꯂꯦ ꯍꯥꯏꯕ ꯃꯅ ꯑꯗꯨ ꯑꯍꯟ ꯃꯥꯂꯦꯟ ꯗ ꯈꯪꯗꯦ ꯑꯗꯨꯗꯣ ꯑꯉꯥꯡ ꯑꯣꯏꯔꯒ ꯂꯩꯔꯗꯤ ꯐꯅꯤ ꯌꯥꯝ ꯑꯣꯏꯅꯤꯡꯉ ꯗꯌꯥ
ꯑꯍꯟꯁꯦ ꯌꯥꯝ ꯑꯣꯏꯅꯤꯡꯗꯦꯀꯣ ꯋꯥꯈꯜ ꯌꯥꯝ ꯈꯜꯍꯜꯂꯦꯀꯣ
ꯈꯜꯜꯂꯤꯦ ꯋꯥꯈꯜꯁꯦ ꯑꯗꯨ ꯅꯍꯥꯟꯋꯥꯏꯒꯤ ꯍꯥꯏꯗꯤ ꯃꯤꯅ ꯑꯍꯟ ꯑꯣꯏꯔꯒ ꯅꯨꯡꯉꯥꯏꯅꯤ ꯑꯗꯨ ꯑꯣꯏꯔꯒ ꯅꯨꯡꯉꯥꯏꯅꯤ ꯀꯥꯏꯅ ꯑꯉꯥꯡ ꯑꯣꯏꯔꯤ ꯀꯥꯟꯗ ꯑꯩꯈꯣꯏꯁꯨ ꯈꯟꯗ꯭ꯔꯥꯁ ꯆꯥꯎꯔꯛꯑꯗꯤ ꯅꯨꯡꯉꯥꯏꯅꯤ ꯀꯥꯏꯅ ꯑꯗꯣ ꯣꯝ ꯆꯥꯎꯔ ꯆꯥꯎꯔꯒꯅ ꯍꯦꯟꯅ ꯗꯥꯏꯗ ꯄꯨ ꯍꯦꯟꯒꯠꯂꯛꯑꯦꯗꯅ ꯑꯗꯨꯏꯗꯨꯅ ꯏꯁꯥꯁꯤꯗ ꯊꯥꯏꯅꯒꯤꯗ ꯑꯣꯏꯅ ꯑꯃꯨꯛ ꯑꯣꯏꯅ ꯅꯤꯡꯈꯠꯂꯛꯑꯕꯗꯣ ꯍꯧꯖꯤꯛꯁꯦ ꯌꯥꯝ ꯅꯨꯡꯉꯥꯏ ꯑꯗꯨꯗꯧ ꯃꯥꯜꯂꯒ ꯊꯥꯏꯅꯒꯤ ꯃꯇꯝꯗꯨꯗ ꯍꯦꯟꯅ ꯅꯨꯡꯉꯥꯏꯔꯝꯃꯦ ꯍꯥꯏꯕ ꯀꯩꯝꯇꯁꯨ ꯂꯩꯇꯕ ꯑꯗꯨꯗ ꯈ꯭ꯋꯥꯏꯗꯒꯤ ꯑꯩꯈꯣꯏꯗ ꯂꯩ ꯍꯥꯏꯔꯒꯗꯤ ꯑꯦꯛꯖꯥꯝ ꯑꯦꯛꯖꯥꯝꯒ ꯑꯦꯛꯖꯥꯝ ꯃꯥꯔ ꯋꯥꯡꯒꯅꯤ ꯋꯥꯡꯉꯣꯏ ꯍꯥꯏꯗꯤ ꯑꯗꯨꯒꯤ ꯃꯊꯥ ꯈꯛꯇ ꯇꯠꯇꯅꯦꯕ ꯑꯩꯈꯣꯏꯗ ꯁꯥꯔꯛꯏꯁꯦ ꯑꯗꯨꯣ ꯀ ꯑꯝꯇ ꯂꯩꯕ ꯅꯠꯇꯦ ꯍꯥꯏꯕ ꯑꯗꯣ ꯍꯧꯖꯤꯛꯇꯤ ꯑꯁ ꯁꯔꯤꯕ ꯃꯊꯥ ꯃꯌꯥꯝꯁꯦ ꯂꯩꯇ꯭ꯔꯦꯅ
ꯍꯧꯖꯤꯛꯇꯤ ꯑꯦꯛꯖꯥꯝꯗꯒꯤ ꯍꯦꯟꯗꯣꯛꯇꯅ ꯃꯊꯥꯁꯤ ꯁꯪꯁꯥꯔ ꯄꯨꯝꯅꯃꯛꯀꯤ ꯁꯥꯖꯤꯜꯂꯛꯄꯒꯤ ꯇꯥꯏꯞ ꯇꯧꯁꯤꯜꯂꯛꯇꯦ ꯆꯥꯎ
ꯇꯧꯔꯦ ꯑ ꯑꯗꯨ ꯑꯦꯛꯖꯥꯝꯒꯤ ꯃꯊꯥ ꯐꯥꯎꯕ ꯍꯥꯏꯗꯤ ꯑꯦꯛꯖꯥꯝꯒꯤ ꯃꯊꯥꯁꯦ ꯊꯥꯕꯤꯔꯛꯇ꯭ꯔꯦ ꯍꯥꯏꯕ ꯋꯥꯈꯜꯁꯤꯗ ꯃꯥꯗꯤ ꯄꯤꯛꯑꯦꯅ ꯈꯟꯕꯗꯣ ꯑꯩꯈꯣꯏꯅ ꯊꯥꯏꯅ ꯊꯥꯔꯛꯄ ꯃꯌꯥꯝꯗꯨꯗꯤ ꯑꯁ ꯈꯪꯗꯦ
ꯍꯥꯏꯗꯤ ꯄꯤꯛꯏꯉꯩꯗꯗꯤ ꯑꯩꯈꯣꯏꯅ ꯁꯥꯔꯛꯏꯁꯦ ꯑꯦꯛꯖꯥꯝꯁꯤꯗ ꯑꯦꯛꯖꯥꯝꯁꯤꯗ ꯂꯥꯏꯔꯤꯛ ꯄꯥꯅꯕ ꯂꯥꯏꯔꯤꯛꯁꯤ ꯄꯥꯔꯒ ꯃꯥꯁꯦ ꯌꯥꯝ ꯐꯪꯅꯕ ꯍꯥꯏꯕꯒꯤ ꯃꯊꯥ ꯑꯣꯏꯅ ꯁꯥꯔꯛꯑꯦꯕ ꯍꯧꯖꯤꯛ
ꯍꯣꯏ ꯍꯣꯏ ꯍꯣꯏ ꯑꯗꯨ ꯈꯛꯇꯅꯦꯕ ꯁꯥꯔꯛꯏꯁꯦ ꯑꯗꯨꯗꯤ ꯑꯗꯣ ꯑꯗꯨꯒꯤ ꯃꯊꯥꯗ ꯑꯗ ꯑꯣꯏꯅ ꯈꯛꯇ ꯁꯥꯅꯤꯡꯕꯗꯣ ꯍꯧꯖꯤꯛꯇꯤ ꯑꯦꯛꯖꯥꯝꯒꯤ ꯃꯊꯥꯁꯦ ꯀꯩꯁꯨ ꯈꯟꯖꯤꯜꯂꯛꯇ꯭ꯔꯦꯕꯅꯠꯇ ꯅꯠꯇ꯭ꯔꯥ ꯑꯇꯣꯞꯄꯒꯤꯅ ꯍꯦꯟꯒꯠꯂꯛꯄꯒꯤ ꯑꯦꯛꯖꯥꯝꯒꯤ ꯃꯊꯥꯗꯨꯗꯤ ꯌꯥꯝ ꯄꯤꯛꯑꯕꯣꯏ ꯇꯥꯏꯞ ꯈꯜꯂꯦꯕ
ꯍꯣꯏ ꯍꯥꯏꯗꯤ ꯑꯦꯛꯖꯥꯝꯁꯤ ꯑꯗꯨꯝ ꯑꯩꯈꯣꯏꯅ ꯍꯣꯠꯅꯔꯒ ꯑꯗꯨꯝ ꯄꯥꯁ ꯇꯧꯈꯅꯤ ꯑꯇꯣꯞꯄ ꯁꯨꯃꯥꯏꯅ ꯊꯕꯛꯇꯤꯁꯤꯅ ꯀꯝꯗꯧꯕꯁꯤꯅ ꯁꯤ ꯀꯝꯗꯧꯕ ꯑꯁ ꯑꯩꯅ ꯊꯕꯛ ꯇꯧꯍꯧꯗ꯭ꯔꯒꯅ ꯀꯝ ꯇꯧꯕ ꯍꯥꯏꯅ ꯑꯃꯨꯛ
ꯑꯗꯨ ꯊꯕꯛ ꯇꯧꯍꯧꯗ꯭ꯔꯗꯤ ꯑꯃꯨꯛ ꯅꯨꯡꯉꯥꯏꯔꯣꯏꯗ꯭ꯔꯤꯅꯤꯗꯣ ꯑꯁꯇꯩꯩꯗꯤ ꯑꯩꯈꯣꯏ ꯃꯥ ꯍꯣꯏ ꯀꯩꯀꯥꯁꯨ ꯑꯃꯨꯛ ꯊꯕꯛ ꯁꯨ ꯐꯖꯅ ꯇꯧꯔꯒ ꯂꯩꯔꯒ ꯐꯖꯅ ꯅꯨꯡꯉꯥꯏꯅ ꯑꯃꯨꯛꯁꯨ ꯂꯩꯍꯟꯅꯤꯡꯉꯤ ꯑꯗꯩꯗꯤ ꯊꯕꯛꯁꯦ ꯇꯍꯧ ꯅꯠꯇ꯭ꯔꯒꯅ ꯀꯃꯥꯏꯅ ꯇꯧꯕ ꯑꯗꯨꯒꯤ ꯋꯥꯈꯜ ꯃꯊꯥ ꯃꯌꯥꯝꯗꯒꯤ ꯂꯥꯏꯔꯤꯛ ꯑꯁ ꯈꯪꯗꯗ ꯑꯉꯥꯡ ꯑꯣꯏꯔꯤꯀꯥꯟꯗꯗꯤ ꯕ꯭ꯔꯦꯟꯁꯨ ꯌꯥꯝ ꯐꯕ ꯃꯥꯜꯂꯦ ꯍꯧꯖꯤꯛꯇꯤ
ꯊꯛꯆꯤꯜꯂꯑꯦ
ꯎꯝ ꯍꯣꯏ ꯑꯗꯣ ꯀꯩꯅꯣꯁꯨ ꯇꯧꯔꯦ
ꯍꯣꯏ ꯍꯣꯏ ꯑꯗꯣ ꯑꯩ ꯊꯝꯅꯕ ꯇꯧꯔꯒꯦꯀꯣ
ꯍꯣꯏ ꯍꯣꯏ ꯊꯝꯃꯣ
ꯎꯝ ꯎꯝ
ꯑꯥ ꯑꯥ